ꯅꯣ
ꯇꯥꯔꯕꯣ ꯚꯥꯏ
ꯇꯥꯌꯦ ꯇꯥꯌꯦ
ꯀꯩꯗꯧꯔꯝꯃꯤꯅꯣ
ꯑꯦꯁ ꯅꯨꯡꯉꯥꯏ ꯑꯁꯨꯝ ꯇꯨꯃ ꯍꯧꯒꯠꯂꯛꯄꯒꯤ ꯑꯗꯨꯨꯝ ꯐꯝꯃꯥꯝꯃꯤꯌꯦ
ꯎꯝ ꯑꯩꯁꯦ ꯀꯩꯅꯣꯝꯇ ꯍꯥꯏꯒꯦꯅ ꯇꯧꯅꯤꯅꯦ
ꯍꯥꯏꯌꯣ
ꯍꯣꯏ ꯍꯥꯏꯗꯤ ꯑꯈꯣꯏ ꯍꯥꯏ ꯁ꯭ꯀꯨꯜ ꯂꯣꯏꯕꯗꯒꯤ ꯄꯨꯟꯗꯕꯁꯨ ꯀꯨꯏꯔꯦ ꯑꯈꯣꯏ ꯀꯩꯅꯣ ꯏꯃꯥꯟꯅꯕꯈꯩ ꯈꯟꯅꯔꯒ ꯔꯤꯌꯨꯅꯤꯌꯟ ꯃꯆꯥ ꯑꯃꯝꯇ ꯇꯧꯁꯦꯅ ꯈꯟꯅꯔꯤꯌꯦ ꯑꯗꯨꯒꯤ
ꯃꯅꯦꯅ ꯑꯩꯁꯨ ꯈꯜꯂꯝꯃꯤ ꯑꯗꯨꯒꯨꯝ ꯈꯔ ꯍꯥꯏꯗꯤ ꯄꯨꯟꯗꯕꯁꯨ ꯀꯨꯏꯔꯦꯗꯅ ꯁꯨꯝ ꯎꯅꯗꯅ ꯂꯥꯞꯊꯣꯛꯅꯈꯤꯕꯗꯣ ꯀꯨꯏꯔꯛꯑꯕꯥꯅꯤꯅ ꯈꯔ ꯄꯨꯟꯁꯦꯅ
ꯍꯥꯏꯗꯤ ꯑꯈꯣꯏ ꯍꯥꯏ ꯁ꯭ꯀꯨꯜ ꯂꯣꯏꯔꯛꯄꯗꯒꯤ ꯑꯝꯇ ꯊꯦꯡꯅꯈꯤꯗꯕ ꯑꯝꯇ ꯎꯅꯈꯤ ꯈꯤꯗꯕ ꯏꯃꯥꯟꯅꯕ ꯏꯃꯥꯟꯅꯕꯤ ꯃꯌꯥꯝ ꯂꯩꯔꯦꯕ ꯑꯈꯣꯏ ꯍꯧꯖꯤꯛ ꯍꯥꯏ ꯁ꯭ꯀꯨꯜ ꯂꯥꯏꯔꯗꯥꯅꯥ ꯍꯧꯖꯤꯛ ꯀꯣꯂꯦꯖ ꯂꯥꯏꯄꯁꯨ ꯂꯣꯏꯔꯦ ꯑꯗꯨꯅ ꯍꯥꯏꯐꯦꯠꯇꯪ ꯔꯤꯌꯨꯅꯤꯌꯟ ꯃꯆꯥ ꯇꯪ ꯇꯧꯖꯦꯅ ꯍꯥꯏꯅꯕ ꯑꯈꯣꯏ ꯃꯌꯥꯝ
ꯍꯣꯏ
ꯑꯗꯣ ꯅꯪ ꯁꯪꯒꯗ꯭ꯔꯣ ꯀꯃꯥꯏ ꯇꯧꯒꯦ
ꯑꯩ ꯁꯪꯕ ꯍꯥꯏꯖꯦ ꯌꯥꯏꯌꯦ ꯅꯪ ꯇꯧꯒꯗ ꯈꯣꯠꯀꯗ ꯃꯇꯝꯗꯣ ꯑꯗꯨꯝ ꯍꯥꯏꯔꯛꯑꯣ
ꯑꯗꯣ ꯀꯩꯅꯣꯗꯤ ꯅꯪꯗꯤ ꯀꯩꯀꯩ ꯀꯃꯥꯏꯅ ꯇꯧꯔꯤꯒꯦ
ꯀꯔꯤ ꯀꯔꯤ ꯇꯧꯔꯅꯤ ꯂꯥꯏꯔꯤꯛ ꯇꯝꯃꯤꯗꯨꯅꯤꯗ ꯍꯥꯏꯗꯤ ꯒ꯭ꯔꯦꯖꯨꯋꯦꯁꯟꯁꯤ ꯑꯃꯨꯛ ꯂꯣꯏꯁꯤꯜꯂꯒ ꯈꯣꯠꯂꯒ ꯏꯁꯥꯒꯤ ꯇꯧꯒꯗꯕ ꯈꯣꯠꯀꯗꯕ ꯑꯗꯨꯗ ꯂꯥꯛꯆꯔꯅꯤꯅ
ꯍꯥꯏꯗꯤ ꯑꯁ ꯅꯣꯏ ꯑꯩꯈꯣꯏ ꯎꯅꯈꯤꯗꯕ ꯊꯦꯡꯅꯈꯤꯗꯕ ꯀꯨꯏꯔꯦꯅꯀꯣ
ꯎꯝ ꯁꯅꯥꯝ ꯀꯨꯏꯔꯦ
ꯑꯁꯀꯣꯟ ꯂꯥꯏꯐ ꯅꯨꯡꯉꯥꯏꯔꯅꯤ ꯇꯧ
ꯎꯝ
ꯆꯍꯤ ꯈꯔ ꯆꯥꯃꯤꯅ ꯈꯔ ꯅꯣꯛꯃꯤꯟꯅ ꯈꯔ ꯀꯔꯟ ꯇꯧ ꯈꯔ ꯁꯥꯟꯅ ꯑꯗꯨꯝ ꯈꯪꯍꯧꯗꯦ ꯍꯥꯏꯥꯟꯅ ꯂꯣꯏꯈꯤꯕꯁꯦ ꯉꯔꯥꯡ ꯅꯍꯥꯟꯗ ꯑꯣꯏꯕꯤꯅꯤꯡꯉ ꯍꯥ ꯂꯣꯏꯒ ꯍꯥꯏꯁ꯭ꯀꯨꯂ ꯂꯥꯄ
ꯑ ꯉꯔꯥꯡ ꯅꯍꯥꯟꯗ ꯑꯗꯨ ꯑꯣꯏꯝ ꯅꯤꯡꯉꯗꯨꯅꯤ ꯍꯧꯖꯤꯛꯇꯤ ꯌꯦꯡꯉꯨꯁꯦ
ꯎꯝ ꯒ꯭ꯌꯥꯟ ꯇꯥꯔꯛꯄꯗ ꯒ꯭ꯔꯦꯁꯨꯁꯟ ꯂꯣꯏ ꯂꯩꯔꯝꯃꯦ
ꯑꯩ ꯃꯉꯥ ꯇꯔꯨꯛ ꯃꯨꯁꯜꯛꯑꯃꯅꯤꯅꯦ ꯈꯪꯍꯨꯗꯦꯅ ꯑꯗꯨꯝ
ꯎꯝ ꯍꯥꯏꯗꯤ ꯀꯩꯅꯣꯒꯤ ꯇꯦꯟ ꯊꯥꯔꯝꯗꯥꯏꯒꯤ ꯕꯣꯔꯗꯤꯡ ꯂꯩꯈꯤꯕꯒꯗꯣ ꯉꯔꯥꯡ ꯅꯍꯥꯟꯗ ꯑꯣꯏꯕꯣꯏꯅꯤꯡꯑ
ꯍꯣꯏ
ꯀꯩꯅꯣꯅ ꯋꯥꯔꯗꯦꯟꯅ ꯐꯨꯈꯤꯕꯒꯤ ꯆꯩꯅꯥꯕꯨ ꯀꯣꯛꯇꯕ ꯌꯥꯎꯔꯤ ꯑꯗꯣ ꯀꯨꯏ ꯂꯩꯔꯅ ꯇꯧꯔꯤ
ꯀꯨꯏꯔꯤꯕ ꯄꯣꯠꯅꯤꯅꯦ ꯑꯩꯈꯣꯏꯁꯦ
ꯎꯝ ꯎꯝ ꯍꯥꯏꯗꯤ ꯑꯉꯥꯡ ꯎꯣꯡꯒꯗꯣ
ꯎꯝ
ꯎꯝ ꯅꯥꯡꯗꯤ ꯑꯣꯏꯔꯝꯗ꯭ꯔꯦ
ꯈꯪꯗꯦꯗ ꯃꯇꯝꯁ ꯁꯨꯝ ꯍꯧꯖꯟꯒꯤ ꯁꯨꯝ ꯁꯨꯝ ꯍꯧꯖꯤꯪꯒꯤ ꯆꯍꯤꯅ ꯁꯨꯝ ꯂꯥꯛꯏ
ꯑꯗꯨꯅꯤ ꯁꯨꯃꯥꯏꯅ ꯇꯧꯔ ꯅꯣꯡ ꯑꯃꯨꯛ ꯉ ꯅꯨꯅꯤꯃꯨꯛꯇꯥ ꯁꯨꯃꯥꯏ ꯁꯨꯝ ꯂꯩꯔꯝꯃ ꯂꯩꯔꯝꯃꯒ ꯑꯍꯟ ꯑꯣꯏ ꯁꯪꯕꯤꯔꯤꯉꯤꯅꯦ ꯑꯩꯈꯣꯏꯁꯦ
ꯍꯣꯏ
ꯀꯩꯅꯣ ꯍꯣꯏ ꯏꯃꯥꯟꯅꯕ ꯀꯩꯅꯣ ꯍꯣꯏ ꯅꯣꯏ ꯀꯣꯂꯦꯖ ꯇꯝꯃꯤꯟꯅꯕ ꯍꯥꯏ ꯁ꯭ꯀꯨꯜ ꯄꯨꯟꯕ ꯏꯃꯥꯟꯅꯕ ꯌꯥꯎꯔꯤꯕ
ꯈꯪꯗꯦꯅꯦ ꯄꯥꯛ ꯌꯥꯎꯗ꯭ꯔꯦꯅꯦ ꯑꯩꯁꯨ ꯍꯥꯏꯗꯤ ꯃꯄꯥꯟꯂꯣꯝꯗ ꯂꯩꯔꯕꯃꯤꯅꯀꯣ ꯈꯨꯁꯗꯗꯤ ꯑ ꯇꯝꯃꯦ ꯏꯟꯁꯇꯤꯇ꯭ꯌꯨꯁꯟꯗꯨꯗꯤ ꯌꯥꯎꯗ꯭ꯔꯦꯕ ꯈꯪꯗꯦ ꯍꯥꯏꯗꯤ ꯃꯅꯤꯄꯨꯔꯗ ꯇꯝꯃꯣꯏꯕ꯭ꯔꯥ ꯍꯣꯏ ꯑꯗꯨꯅꯦ
ꯑꯗꯨ ꯑꯁ ꯀꯥꯎꯕ ꯀꯥꯎ ꯍꯥꯏꯗꯤ ꯁꯨꯝ ꯄꯥꯎ ꯐꯥꯎꯅꯈꯤꯗꯕꯁꯦ
ꯍꯣꯏ ꯗꯨꯅꯤ
ꯃꯊꯟꯗ ꯑꯗꯨꯝ ꯍꯥꯏꯗꯤ ꯀꯩꯅꯣ ꯁꯨꯝ ꯃꯥꯒꯤ ꯃꯥꯒꯤ ꯊꯕꯛꯅ ꯌꯥꯅꯗꯕ ꯍꯥꯏꯗꯤ ꯃꯥ ꯃꯥꯒꯤ ꯀꯩꯅꯣ ꯀꯦꯔꯤꯌꯔ ꯁꯦꯝꯅꯕ ꯃꯇꯥꯡꯅꯤꯅꯀꯣ ꯏꯩ ꯄꯥꯛ ꯅꯤꯡꯁꯤꯡꯕꯗꯣ ꯁꯪꯅꯔꯨꯗꯦꯕ ꯑꯗꯨꯗꯤ ꯅꯪ ꯃꯄꯥꯟꯗ ꯑꯃ ꯂꯩꯕꯅꯤꯅ ꯀꯃꯥꯏꯅ ꯇꯧꯕ
ꯑꯦ ꯑꯗꯨꯗꯤ ꯑꯗꯨꯝ ꯌꯥꯅꯤꯗ ꯁꯨꯇꯤ ꯂꯧꯊꯣꯛꯑ ꯂꯥꯛꯑ ꯂꯣꯏꯔꯦ ꯑꯁ ꯑꯗꯨꯕꯨ ꯌꯥꯎꯗꯣꯏ ꯌꯥꯗꯕ ꯅꯠꯇꯦ ꯏꯁꯣꯏꯗꯤ ꯁꯨꯝ ꯌꯥꯎꯗꯣꯏ ꯂꯩꯔꯕꯅꯤꯅꯦ ꯍꯥꯏꯗꯤ ꯑꯗꯨ ꯀꯅꯥꯅ ꯍꯥꯏꯗꯤ ꯇꯣꯏꯅ ꯇꯧꯒꯗꯕ ꯅꯠꯇꯦ ꯀꯩꯅꯣ ꯇꯥꯡ ꯇꯥꯡꯅ ꯇꯧꯕꯅꯤ ꯑꯗꯨꯗꯤ ꯌꯥꯎꯅꯕ ꯍꯣꯠꯅꯗꯣꯔꯤꯕꯅꯤ
ꯎꯝ ꯑꯗꯨꯕꯨꯗꯤ ꯍꯥꯏꯗꯤ ꯄꯨꯟꯈꯤꯗꯕ ꯍꯥꯏꯁꯦ ꯑꯁꯤ ꯁꯨꯃꯥꯏꯅꯒꯨꯝꯕ ꯑꯃ ꯁꯤꯜꯂꯒ ꯄꯨꯟꯗ꯭ꯔꯗꯤ ꯄꯨꯟꯕ ꯍꯥꯏꯁꯦ ꯀꯩꯁꯨ ꯑꯣꯏꯔꯔꯣꯏꯕ ꯑꯃꯅ ꯈꯔ ꯆꯤꯟ ꯑꯃꯅ ꯈꯔ ꯁꯤꯟ ꯅꯪꯅ ꯑꯃꯨꯛ ꯁꯤꯟ ꯑꯩꯅ ꯑꯃꯨꯛ ꯁꯤꯟ ꯃꯥꯅ ꯑꯃꯨꯛ ꯆꯤꯟ ꯑꯗꯨꯃꯥꯏꯅ
ꯅꯪ ꯑꯗꯨ ꯍꯧꯗꯣꯛꯏꯗꯣ ꯐꯥꯔꯝꯅꯤ ꯅꯦ ꯑꯩꯗꯤ ꯍꯥꯏꯅꯤꯡ ꯍꯥꯏꯅꯤꯡ ꯉꯔꯝꯃꯤꯅꯤ
ꯑꯩꯁꯨꯅꯦ ꯍꯥꯏꯗꯤ ꯍꯥꯏ ꯁ꯭ꯀꯨꯜ ꯍꯥꯏꯗꯤ ꯚꯥꯏ ꯍꯥꯏ ꯁ꯭ꯀꯨꯜꯗ ꯂꯩꯈꯤꯕ ꯃꯦꯃꯣꯔꯤꯁ ꯃꯌꯥꯝꯗꯣ ꯑꯗꯨꯃꯥꯏꯅ ꯀꯩꯅꯣꯗ ꯂꯩꯈꯤꯗꯦ ꯍꯥꯌꯌꯔ ꯁꯦꯀꯦꯟꯗꯔꯤꯗ ꯂꯩꯈꯤꯗꯦ ꯀꯣꯂꯦꯖ ꯂꯥꯞꯏꯗꯇ ꯂꯩꯈꯤꯗꯦꯕ ꯑꯩꯗꯤ ꯍꯥꯏ ꯁ꯭ꯀꯨꯜ ꯃꯦꯃꯣꯔꯤꯁ ꯌꯥꯝ ꯍꯥꯏ ꯁ꯭ꯀꯨꯜ ꯐ꯭ꯔꯦꯟ ꯃꯣꯏꯁꯤꯅ ꯍꯥꯏꯗꯤ ꯀꯔꯤ ꯍꯥꯏꯗꯣꯏꯅꯣ ꯌꯥꯝ ꯅꯨꯡꯁꯤ ꯑꯗꯨꯒ ꯍꯥꯏ ꯁ꯭ꯀꯨꯜꯒꯤ ꯑꯣꯖꯥꯁꯤꯡꯁꯤꯁꯨ ꯑꯃꯨꯛꯇꯪ ꯎꯅꯅꯤꯡꯉꯤ ꯚꯥꯏ ꯑꯩꯗꯤ
ꯑꯣ ꯎꯅꯕ ꯌꯥꯏꯌꯦ ꯑꯩꯈꯣꯏ ꯄꯨꯟꯕ ꯅꯨꯃꯤꯠꯇꯨꯗꯀꯣ ꯆꯪꯉꯝꯃꯒ ꯑꯣꯖꯥ ꯃꯌꯥꯝꯗꯣ ꯑꯣꯖꯥ ꯀꯃꯥꯏꯅ ꯇꯧꯔꯤ ꯈꯣꯠꯂꯤ ꯅꯨꯡꯉꯥꯏꯔꯤꯕ꯭ꯔꯥ ꯑꯗ ꯍꯥꯏꯗꯤ ꯄꯣꯠ ꯑꯃ ꯀꯩ ꯑꯃ ꯄꯤꯕ ꯉꯝꯗ꯭ꯔꯒꯁꯨ ꯍꯥꯏꯗꯤ ꯃꯣꯏ ꯈꯤꯇꯪꯗꯤ ꯃꯣꯏ ꯍꯔꯥꯎꯗꯣꯔꯤꯕꯅꯦꯕ ꯑ ꯁꯥꯇ꯭ꯔꯒꯩꯅ ꯑꯩꯈꯣꯏ ꯎꯅꯕ ꯂꯥꯛꯏ ꯈꯣꯠꯂꯤ ꯑꯗꯨꯃ ꯇꯧꯔꯝ ꯇꯧꯕꯤꯔꯝꯃꯤ ꯈꯣꯠꯂꯝꯃꯤ ꯀꯥꯏꯅꯒ ꯃꯣꯏ ꯂꯥꯛꯆꯕꯗꯣ
ꯍꯥꯏꯗꯤ ꯑꯁ ꯑꯍꯟ ꯑꯣꯏꯕ ꯌꯥꯝ ꯌꯥꯎꯔꯝꯃꯅꯤ
ꯌꯥꯎꯔꯝꯃꯅꯤ ꯑꯩ ꯇꯥꯕꯗ ꯂꯩꯈꯤꯗꯕ ꯑꯣꯖ ꯑꯍꯜꯁꯨ ꯌꯥꯎꯔꯛꯑꯦꯅ ꯇꯥꯏ
ꯑꯗꯨꯅꯤ ꯍꯥꯏꯗꯤ ꯑꯩꯈꯣꯏ ꯃꯇꯝꯗ ꯑꯍꯟ ꯑꯣꯏꯕ ꯃꯌꯥꯝ ꯌꯥꯎꯔꯦꯗꯅ
ꯑꯗꯨꯅꯤ ꯍꯥꯏꯗꯤ
ꯎ ꯅꯨꯡꯕꯨ ꯅꯨꯡꯁꯤ ꯑꯣꯖꯥꯗꯗꯣ ꯍꯥꯏꯗꯤ ꯃꯣꯏꯅ ꯈꯔ ꯉꯥꯡꯕꯤ ꯈꯔ ꯆꯩꯕꯤ ꯈꯔ ꯐꯨꯕꯤ ꯇꯧꯕꯒꯤ ꯈꯔ ꯃꯉꯥꯜ ꯊꯣꯛꯆꯍꯧꯔꯤꯅꯤ ꯑꯩꯈꯣꯏ ꯃꯌꯦꯛ
ꯃꯥꯅꯤ ꯃꯣꯏꯅ ꯃꯣꯏꯅ ꯃꯣꯏꯅ ꯐꯨꯔꯤ ꯀꯥꯏꯅꯒ ꯁꯥꯎꯔꯤꯕꯅꯤꯗꯣ ꯑꯩꯈꯣꯏ ꯑꯗꯨ ꯃꯇꯝꯗꯨꯗꯤꯒꯗꯤ ꯍꯥ
ꯎꯝ
ꯐꯨꯏ ꯃꯥꯅꯁꯨ ꯇꯧꯏ ꯀꯥꯏꯅꯒ ꯁꯥꯎꯗꯅꯒ ꯇꯧꯔꯤꯕꯅꯤ
ꯍꯥꯏꯗꯤ ꯃꯣꯏꯅ ꯐꯨꯔꯤꯗꯣ ꯐꯨꯅꯤꯡꯗꯅ ꯐꯨꯕ ꯑꯣꯏꯔꯝꯗ꯭ꯔꯦꯕ ꯍꯥꯏꯗꯤ ꯍꯧꯖꯤꯛ ꯃꯦꯆꯤꯌꯣꯔ ꯑꯣꯏꯔꯀꯥꯟꯁꯤꯗꯗꯤ ꯑꯩꯈꯣꯏ ꯐꯍꯟꯅꯤꯡꯗꯅ ꯀꯩꯅꯣ ꯇꯧꯍꯟꯅꯤꯡꯗꯅ ꯐꯨꯕ ꯑꯣꯏꯔꯝꯃꯦꯕ
ꯍꯣꯏ
ꯅꯣꯡꯕꯨ ꯅꯨꯡꯁꯤ ꯍꯧꯖꯤꯛꯇ ꯁꯤ ꯑꯩꯈꯣꯏꯅ ꯃꯇꯝ ꯑꯃꯗ ꯁꯥꯎꯗꯅꯒ ꯇꯎꯕꯗꯣ
ꯁ ꯃꯥꯅꯤꯡꯅꯤ ꯁ꯭ꯀꯨꯜ ꯆꯠꯂꯣꯏ ꯈꯣꯠꯂꯣꯏ ꯀꯥꯏꯅꯒ ꯍꯥꯏꯗꯅꯀꯣ ꯁꯤꯗꯩꯁꯤꯗ ꯇꯧꯁꯤꯟꯅꯗꯅ
ꯈꯔ ꯐꯧꯒꯟꯕ ꯑꯣꯖꯥꯁꯤꯡꯁꯤꯅ ꯍꯦꯛ ꯅꯨꯡꯁꯤꯗꯕ ꯈꯔ ꯐꯨꯒꯟꯗꯕ ꯈꯔ ꯀꯩꯅꯣ ꯇꯧꯕ ꯑꯩꯈꯣꯏꯅ ꯍꯥꯏꯔꯤꯉꯩ ꯌꯥꯕ ꯑꯣꯖꯥꯁꯤꯡꯁꯤꯅ ꯍꯦꯛ ꯐꯩ ꯍꯥꯏꯕ ꯑꯩꯈꯣꯏꯅ ꯇꯧꯔꯃꯤꯖꯦ ꯀꯩꯅꯣ ꯇꯧꯅꯤ ꯆꯔꯥ ꯉꯍꯥꯟꯗ ꯑꯣꯏꯔꯕꯣꯏ ꯅꯤꯡꯢ ꯍꯣꯝꯋꯥꯛ ꯇꯧꯔꯛꯇꯦꯅ ꯑꯣꯖꯥꯅ ꯄꯨꯂꯞ ꯂꯦꯞꯍꯜꯂ ꯐꯨꯒꯤꯕꯗꯣ ꯍꯧꯖꯤꯛꯅ ꯃꯥ ꯃꯥꯒꯤ ꯅꯪ ꯉꯝꯅꯕ ꯑꯗꯨ ꯇꯥꯔꯦꯅꯦ
ꯎꯝ
ꯑꯗꯨꯗ ꯅꯪ ꯀꯩꯅꯣꯗꯤ ꯍꯥꯏꯗꯤ ꯑꯩꯈꯣꯏ ꯃꯇꯝ ꯂꯦꯞꯄꯒ ꯑꯗꯨꯝ ꯍꯥꯏꯔꯛꯄ ꯌꯥꯔꯕ ꯅꯪ ꯑꯗꯨꯝ ꯁꯨꯇꯤ ꯂꯧꯕ ꯌꯥꯒꯗ꯭ꯔꯣ ꯀꯃꯥꯏꯅ ꯇꯧꯕꯅꯣ ꯍꯧꯖꯤꯛ ꯅꯪꯒꯤ ꯁꯪꯕ ꯃꯇꯥꯡ ꯍꯥꯏꯕ ꯑꯃꯁꯨ ꯂꯩꯗꯅ ꯁꯤ ꯃꯇꯥꯡꯁꯤꯗꯩ ꯁꯨꯇꯤ ꯂꯧ ꯍꯧꯕ ꯌꯥꯔꯣꯏ ꯁꯤ ꯃꯇꯥꯡꯁꯤꯗꯤ ꯌꯥꯏ ꯍꯥꯏꯕꯗꯣ
ꯑꯥ ꯍꯥꯏꯔꯣ ꯍꯥꯏꯔꯣ ꯍꯥꯏꯗꯤ ꯃꯤ ꯃꯌꯥꯝꯅ ꯈꯣꯝꯕ ꯈꯣꯠꯄ ꯍꯥꯏꯕ ꯑꯃꯁꯨ ꯂꯩꯗꯅ
ꯍꯥꯏꯗꯤ ꯑꯩꯈꯣꯏ ꯈꯛꯇꯪ ꯇꯧ ꯒꯗꯕ ꯅꯠꯇꯕꯅꯤꯅ ꯇꯣꯉꯥꯟꯅ ꯒ꯭ꯔꯨꯞ ꯑꯃ ꯀꯔꯤꯝ ꯁꯦꯝꯃꯒ ꯍꯥꯏꯗꯤ ꯑꯩꯈꯣꯏ ꯃꯌꯥꯝꯗꯣ ꯍꯥꯏꯅꯔꯁꯦꯕ ꯍꯥꯏꯗꯤ ꯑꯩꯅ ꯁꯪꯕꯗꯣ ꯑꯩꯅ ꯁꯪꯉꯦ ꯍꯥꯏꯔꯁꯨ ꯑꯃꯅ ꯑꯃꯨꯛ ꯁꯪꯉꯝꯗꯕ ꯊꯣꯛꯄ ꯑꯗꯨ ꯍꯦꯛꯇ ꯌꯥꯎꯔꯝꯒꯅꯤꯗꯅ ꯑꯗꯨꯅ ꯍꯥꯏꯗꯔꯤ ꯁꯤꯗ ꯍꯥꯏꯗꯤ ꯑꯩꯈꯣꯏ ꯃꯌꯥꯝꯗꯨ ꯄꯨꯜꯂ ꯇꯥꯟꯅꯔꯒ ꯁꯤꯅ ꯁꯤꯅ ꯐꯩ ꯁꯤꯅ ꯁꯪꯉꯤ ꯁꯤꯅ ꯁꯪꯗꯦ ꯑꯁꯤꯅ ꯌꯥꯅꯤ ꯌꯥꯔꯣꯏ ꯑꯗꯨꯝ ꯐꯖꯅ ꯍꯥꯏꯅꯕ ꯑꯃ ꯆꯪꯕꯅꯤꯅ ꯑꯗꯨꯃꯥꯏꯅ ꯇꯧꯖꯦꯕ
ꯍꯣꯏ ꯑꯗꯨꯗꯤ ꯉꯁꯤ ꯒ꯭ꯔꯨꯞ ꯑꯃ ꯁꯦꯝꯖꯤꯜꯂꯛ ꯑꯒꯦ ꯑꯩ ꯑꯗꯨꯒ ꯃꯌꯥꯝꯗꯣ ꯍꯥꯞꯄꯛ ꯑꯒ ꯍꯥꯏꯗꯤ ꯁꯪꯉꯤ ꯁꯪꯗꯦ ꯍꯥꯏꯕꯗꯨ ꯃꯌꯥꯝ ꯑꯣꯏꯅ ꯒ꯭ꯔꯨꯞ ꯗꯤꯁꯀꯁꯟ ꯑꯣꯏꯅ ꯇꯧꯕꯅ ꯐꯔꯦꯕ
ꯑꯗꯨꯃꯥꯏꯅ ꯇꯧꯔꯁꯦꯕ
ꯑꯗꯨꯗꯤ ꯅꯣꯏ ꯑꯩꯈꯣꯏꯅ ꯍꯛꯇ ꯁꯪꯕ ꯀꯥꯟꯗ ꯂꯦꯞꯄ ꯌꯥꯕꯁꯨ ꯅꯠꯇꯕꯅꯤꯅ
ꯑꯩ ꯁꯪꯗꯕ ꯊꯕꯛ ꯂꯩꯕ ꯈꯔ ꯑꯃꯨꯛ ꯌꯥꯎꯔꯝꯅꯤ
ꯎꯝ
ꯑꯗꯨꯅ ꯑꯩꯈꯣꯏ ꯃꯌꯥꯝ ꯄꯥꯎ ꯐꯥꯎꯅꯗꯕꯤꯗ ꯑꯗꯨꯝ ꯂꯩꯔꯅꯦꯕ ꯑꯗꯨꯗꯤ ꯄꯥꯎ ꯐꯖꯅ ꯐꯥꯎꯅꯔ ꯈꯣꯠꯅꯔꯒ ꯇꯧꯔꯒ ꯇꯧꯕ ꯑꯃ ꯐꯩꯌꯦꯕ
ꯍꯣꯏ ꯑꯗꯨꯅꯕꯨꯗꯤ ꯌꯥꯝ ꯐꯩ ꯍꯥꯏꯗꯤ ꯑꯃꯒꯤꯁꯨ ꯁꯪꯕ ꯑꯃꯒꯤꯁꯨ ꯁꯪꯕ ꯃꯤꯁꯨ ꯃꯤꯅꯁꯨ ꯌꯥꯕ ꯂꯥꯏꯅꯁꯨ ꯌꯥꯕꯀꯣ
ꯍꯣꯏ
ꯑꯗꯨꯃꯥꯏꯅ ꯇꯧꯔꯁꯤ
ꯁꯨꯃꯥꯏꯅ ꯇꯧꯅꯕ
ꯑꯗꯨꯗꯤ ꯅꯪ ꯑꯗꯨꯝ ꯍꯥꯏꯗꯤ ꯑꯩ ꯅꯨꯃꯤꯠ ꯃꯉꯥꯅꯤ ꯇꯔꯨꯛꯅꯤ ꯋꯥꯠꯂꯤꯉꯥꯏꯗ ꯑꯗꯨꯝ ꯍꯥꯏꯔꯛ ꯑꯒꯦ ꯑꯗꯨꯒ ꯅꯪ ꯀꯩꯅꯣꯗꯣ ꯐ꯭ꯂꯥꯏꯠ ꯇꯤꯛꯀꯦꯠꯇꯣ ꯀꯥꯛꯁꯜꯂꯣ ꯑꯗꯨꯒ ꯊꯣꯛꯂꯛꯑꯣ
ꯑꯣ ꯍꯣꯏ ꯅꯪ ꯍꯥꯏꯔꯛꯑꯣ ꯍꯥꯏꯔꯛꯑꯣ ꯌꯥꯎ ꯑꯗꯨꯕꯨ ꯀꯩꯅꯣ ꯇꯧ ꯌꯥꯗꯕꯅꯤ ꯍꯥꯏꯗꯤ ꯆꯤꯊꯕ ꯌꯥꯕ ꯊꯕꯛ ꯅꯠꯇꯦꯕ ꯑꯗꯨꯒꯨꯝꯕꯗꯨꯗꯤ
ꯅꯪꯁꯨ ꯇꯦꯟ ꯍꯦꯛ ꯂꯣꯒꯤꯕꯗꯩ ꯑꯗꯨꯝ ꯎꯒꯦ ꯐꯪꯗ꯭ꯔꯦ ꯑꯗꯨꯝ ꯃꯥꯗꯤ ꯂꯣꯟ ꯂꯣꯟ ꯆꯠꯈꯔꯦ
ꯍꯣꯏ
ꯃꯄꯥꯟꯂꯝ ꯂꯩꯕ ꯅꯨꯡꯉꯥꯏꯕ꯭ꯔꯣ ꯀꯃꯥꯏꯅ ꯇꯧꯒꯦ
ꯑꯁ ꯃꯄꯥꯜꯗ ꯂꯩꯕꯁꯦ ꯑꯃꯣꯗ ꯌꯥꯝ ꯅꯨꯡꯉꯥꯏ ꯑꯃ ꯃꯔꯣꯝꯗꯣ ꯌꯥꯝ ꯅꯨꯡꯉꯥꯏꯇꯦ ꯑꯗꯨꯅꯤꯗ ꯑꯩꯈꯣꯏ ꯃꯅꯤꯄꯨꯔꯒꯤ ꯆꯥꯕ ꯊꯛꯄ ꯍꯥꯏꯗꯤ ꯉꯥꯔꯤ ꯀꯣ ꯌꯣꯡꯆꯥꯛ ꯅꯨꯡꯆꯥꯛ ꯆꯥꯕꯗꯃ ꯁꯨꯝ ꯐꯪꯗ꯭ꯔꯕꯅꯤꯅ ꯃꯣꯏ ꯃꯌꯥꯡꯒꯤ ꯇꯟꯅ ꯑꯗꯨꯁꯨ ꯑꯗꯨꯝ ꯃꯍꯨꯠ ꯁꯤꯜ ꯂꯩꯔꯕꯅꯤꯅ ꯃꯌꯥꯡꯒ ꯃꯥꯟꯁꯤꯜꯂꯞꯖꯥꯠꯅꯤꯗ ꯁꯨꯝ ꯭ꯂꯩꯃꯟꯗꯅ ꯀꯣ ꯑꯗꯨꯒ ꯂꯥꯡꯕ ꯈꯣꯠꯄ ꯆꯠꯄ ꯑꯗꯨꯒꯗꯤ ꯌꯥꯝ ꯅꯨꯡꯉꯥꯏꯌꯦ
ꯃꯥ ꯃꯥꯒꯤ ꯂꯩꯐꯝ ꯂꯩꯐꯝ ꯂꯩꯐꯝꯗꯨꯒꯤ ꯏ ꯃꯇꯨꯡꯏꯟꯅ ꯆꯤꯟꯖꯥꯛ ꯃꯥꯟꯅꯗꯦ ꯍꯥꯏꯗꯤ ꯆꯛꯆꯨ ꯃꯥꯟꯅꯗꯦ ꯀꯩꯅꯣ ꯃꯥꯟꯅꯗꯦ ꯐꯤꯖꯦꯛ ꯆꯆꯥ ꯃꯥꯟꯅꯗꯦ ꯂꯤꯆꯠ ꯁꯥꯖꯠ ꯃꯥꯟꯅꯗꯦ ꯍꯥꯏꯗꯤ ꯃꯥ ꯃꯥꯒꯤ ꯃꯐꯝ ꯃꯇꯝꯗꯨꯒꯤ ꯃꯇꯨꯡ ꯏꯟꯅ ꯑꯗꯨꯝ ꯂꯩꯔꯕꯅꯤꯅ ꯑꯦꯗꯥꯞ ꯇꯧꯅꯕ ꯍꯣꯠꯅꯕ ꯇꯥꯅꯤ ꯈꯤ ꯅꯪ ꯍꯩꯕ ꯍꯩꯅꯔꯝꯕꯅꯤꯗ ꯅꯪꯗꯤ
ꯍꯣꯏ ꯍꯥꯏꯕꯨꯗꯤ ꯍꯩꯅꯔꯦ ꯑꯁ ꯑꯗꯨꯗ ꯑꯗꯨꯅꯦ ꯍꯥꯏꯁꯦ ꯑꯃꯨꯛꯁꯨ ꯅꯨꯡꯉꯥꯏ ꯑꯃꯨꯛꯁꯨ ꯅꯨꯡꯉꯥꯏꯇꯦ ꯍꯥꯏꯗꯤ ꯂꯥꯡꯕ ꯈꯣꯠꯄ ꯆꯠꯄ ꯈꯣꯠꯄꯒꯤꯗꯤ ꯌꯥꯝ ꯅꯨꯡꯉꯥꯏꯌꯦ ꯃꯣꯏꯁꯦ ꯃꯄꯥꯟꯂꯣꯝ ꯂꯩꯕꯁꯦ ꯍꯥꯏꯗꯤ ꯃꯤꯠꯃꯥꯏꯁꯤꯡꯕ ꯈꯣꯠꯄ ꯄꯖꯦ ꯍꯦꯡꯥꯟꯀꯠꯂꯦꯗꯅ
ꯎꯝ
ꯑꯗꯨꯩꯅ ꯍꯥꯏꯕꯗ ꯌꯥꯝ ꯀꯥꯟꯅꯕ ꯑꯁ ꯑꯁ ꯑꯗꯨ ꯌꯨꯝꯒ ꯃꯨꯁꯤꯁꯤꯡꯉꯛꯄꯁꯤꯗꯤ ꯍꯥꯏꯗꯤ ꯀꯨꯏꯔꯦꯗꯣ ꯌꯨꯝ ꯊꯥꯗꯨꯔꯛꯏꯁꯦ ꯑꯗꯨꯅ ꯌꯨꯝ ꯑꯃꯃꯨꯛ ꯌꯦꯡꯉꯛꯄꯁꯤꯗꯤ ꯑꯁ ꯌꯨꯝ ꯀꯅ ꯍꯟꯅꯤꯡꯒꯖꯥꯅꯤꯍ ꯑꯩꯁꯨ ꯁꯤꯀꯟꯁꯟ ꯁꯦ ꯃꯨꯛ
ꯑꯗꯨꯗꯤ ꯑꯩꯁꯨ ꯀꯩꯅꯣ ꯊꯕꯛ ꯀꯩꯅꯣ ꯀꯣꯂꯦꯖ ꯆꯠꯀꯗ ꯀꯩꯅꯣ ꯇꯧꯒꯗꯧꯅꯦ ꯑꯗꯨꯅ ꯀꯩꯅꯣ ꯇꯧꯔꯒꯦ ꯍꯥꯏꯗꯤ ꯅꯪ ꯑꯩꯈꯣꯏ ꯄꯥꯎ ꯐꯥꯎꯅꯔꯀꯥꯟꯗ ꯅꯪ ꯀꯩꯅꯣ ꯃꯇꯝꯗꯣ ꯂꯦꯞꯄꯀꯥꯟꯗ ꯍꯥꯏꯔꯛꯑꯒꯦ ꯑꯥ ꯑꯗꯨꯒꯤ ꯅꯣꯡꯃ ꯐꯖꯅ ꯄꯥꯎ ꯐꯥꯎꯅꯔꯁꯦ ꯑꯩ ꯊꯕꯛ ꯑꯃ ꯂꯥꯛꯆ ꯈꯜꯂꯦꯕꯀꯣ ꯆꯠꯇ ꯌꯥꯗꯕ
ꯑꯥ ꯊꯕꯣ ꯊꯕꯣ ꯊ